ꯂꯤ ꯂꯅꯥ ꯇꯥꯏꯀꯣ ꯍꯜꯂꯣ ꯇꯥꯕ꯭ꯔꯥ
ꯇꯌꯦ
ꯆꯥꯛꯆꯔꯕꯣ ꯅꯣꯏ
ꯆꯥꯔꯦ ꯅꯣꯏꯗꯤ
ꯍꯣꯏ ꯆꯥꯔꯦ ꯍꯣꯏ
ꯀꯩ ꯌꯦꯦꯟꯖꯥꯡ ꯆꯥꯒꯦ
ꯑꯥ ꯆꯥꯗ꯭ꯔꯤꯗ ꯑꯩ ꯑꯩ ꯀꯥꯎ ꯀꯥꯎꯈ꯭ꯔꯦ
ꯍꯧꯖꯤ ꯆ ꯁꯔꯦ ꯍꯥꯏ ꯃꯨ ꯆꯥꯗ
ꯊꯣꯡꯗ꯭ꯔꯤꯌꯦ ꯊꯣꯡ꯭ꯔꯤꯌꯦ
ꯑ ꯌꯥꯏꯅ
ꯑꯁ ꯑꯣꯏ
ꯐꯣꯟꯗꯨ ꯂꯥꯞꯅ ꯊꯝꯕ꯭ꯔꯥ ꯀꯩꯅꯣ
ꯇꯥꯏꯌꯦ ꯇꯥꯏ
ꯑꯦꯔ ꯄ ꯆꯥꯄ꯭ꯔꯥ
ꯍꯣꯏ ꯍꯣꯏ
ꯑꯦꯔꯄꯤꯁꯇꯣ ꯍꯥꯞꯄꯤꯒꯅꯨꯕ
ꯑꯦꯄꯤ ꯁꯥꯕꯅꯤ ꯅꯪꯗꯤ ꯇꯥꯔꯕꯣ
ꯊꯕꯛ ꯇꯧꯕ ꯃꯥꯜꯂꯦ
ꯅꯪ ꯆꯥꯛ ꯆꯔꯕꯕ
ꯉꯁꯥꯏꯅ ꯆꯥꯏ ꯍꯥꯏꯗꯨꯕꯨꯅ ꯑꯍꯥꯟꯕ ꯍꯪꯕꯗ
ꯅꯍꯛꯁꯨ ꯌꯥꯝ ꯁꯥꯎꯅꯤꯡꯉꯦꯀꯣ
ꯈꯪꯅꯤ ꯍꯣꯏ ꯃꯤꯅ ꯑꯦꯔ ꯄꯁ ꯍꯥꯞꯀꯅꯨ ꯍꯥꯏ ꯍꯥꯞꯀꯅꯨ ꯍꯥꯏꯔꯁꯨ ꯍꯥꯞꯄꯦ ꯑꯗꯨꯒ ꯐꯣꯟꯁꯨ ꯂꯥꯞꯅ ꯊꯝꯕ ꯇꯥꯏꯞꯇ ꯇꯧꯋꯦ ꯆꯥꯛꯁꯨ ꯆꯥꯔꯕꯣ ꯑꯅꯤꯔꯛ ꯍꯪꯉꯦ ꯊꯥꯅꯤꯡꯗ꯭ꯔꯗꯤ ꯑꯦꯄ꯭ꯔꯤꯍ ꯍꯞꯀꯅꯨ ꯍꯥꯏꯔꯒ
ꯅꯪꯅ ꯁꯥꯎꯅꯤꯡꯕꯒꯤꯅꯤ ꯍꯥꯏꯌ‌ꯦ ꯑ‌ꯦ ꯇꯥꯎꯔꯤꯁꯦ
ꯑꯗꯨꯗꯤ ꯑꯦꯌ꯭ꫪ ꯄꯤꯁ ꯂꯧꯊꫭꯛꯑꫭ
ꯀꯩꯅꯣ ꯑꯩꯒꯤ ꯕꯦꯛꯒ꯭ꯔꯥꯎꯟ ꯅꯣꯏꯁ ꯌꯥꯝꯕ꯭ꯔꯕ
ꯌꯥꯝꯃꯦ ꯍꫭꯏ
ꯌꯥꯝꯂꯗ ꯑꯩ ꯍ ꯑꯦꯄꯤꯤꯁ ꯍꯥꯄꯤꯗ
ꯑꯦꯄ꯭ꯔꯤ ꯍꯥꯞꯄꯦ ꯕꯦꯛꯒ꯭ꯔꯥꯎꯟꯁꯨ ꯌꯥꯝ ꯇꯥꯏ ꯏꯁꯤꯡ ꯃꯈꯣꯟꯁꯨ ꯌꯥꯝ ꯇꯥꯏ
ꯇ ꯀꯔꯤ ꯁꯝ ꯆꯥꯕꯅꯣ ꯀꯔꯤ ꯏꯟꯁꯥꯡ ꯆꯥꯒꯦ
ꯀꯩ ꯋꯥ
ꯀꯒꯥꯔꯤ ꯏꯟꯁꯥꯡ ꯆꯥꯕꯅꯣꯉꯁꯤ
ꯁꯧꯔꯤ ꯊꯣꯡꯕ ꯆꯥꯏ ꯀꯩ ꯆꯥꯡ ꯊꯣꯡꯗꯣꯏꯅꯣ
ꯑꯩꯁ‌ꯦ
ꯕꯦꯝꯕꯨ ꯁꯨꯠꯀ ꯑꯗꯨ ꯑꯂꯨ ꯑꯗꯨꯒ ꯗ꯭ꯔꯥꯏ ꯐ꯭ꯔꯤꯁ
ꯎꯝ
ꯎꯄꯥꯏ ꯂꯩꯇꯦ ꯊꯣꯡꯅꯤꯡꯉꯥꯏ ꯇꯜꯂꯦ ꯑꯗꯨꯕꯨꯁꯨ ꯏꯊꯟꯇ ꯂꯩꯕꯅꯤꯅ
ꯍꯤꯡꯅꯤꯡꯉꯥꯏ ꯍꯤꯡꯅꯤꯡꯉꯥꯏ ꯆꯥꯗ꯭ꯔꯗꯤ ꯌꯥꯔꯣꯏꯅ
ꯑꯦꯔꯕꯤꯁ ꯍꯥꯞꯄꯤꯕ꯭ꯔꯣ ꯍꯧꯖꯤꯛꯐꯥꯎ
ꯌꯦꯁ
ꯂꯧꯊꯣꯛꯑꯣ ꯍꯥꯏꯔꯒ ꯃꯤꯅ
ꯒꫭ ꯒꯣꯐꯦꯟꯁꯨ ꯅꯠꯇꯕ ꯑꯗꯨꯒꯤ
ꯑꯗꯨꯑꫭꯏꯖꯨ ꯑꫭ ꯕꯗꯣ ꯇꯥꯗꯦ ꯍꯥꯏꯕꯅꯤ ꯌꯥꯗꯦ ꯍꯥꯏꯕꯅꯤ
ꯑꯗꯨꯅ ꯅꯪ ꯇꯥꯔꯁꯨ ꯇꯥ ꯇꯥꯔꯗꯤ ꯑꯗꯨ
ꯑꯩ ꯇꯥꯗꯦ ꯍꯥꯏꯕ ꯐꯖꯅ ꯁꯦꯡꯅ ꯇꯥꯗꯦ ꯍꯥꯏꯕ
ꯍꯥꯏꯗꯤ ꯑꯩꯒꯤ ꯑꯦꯛꯇ ꯇꯊꯣꯛꯂꯗꯤ ꯈꯔ ꯕꯦꯛꯒ꯭ꯔꯥꯎꯟ ꯒꯤ ꯌꯝ
ꯑꯗꯨꯗꯤ ꯑꯗꯨꯗꯤ ꯀꯩꯗꯧꯕꯩ ꯇꯧꯔꯛꯑꯣ ꯍꯥꯏꯕ
ꯑꯪꯕꯨ ꯋꯥꯔꯤ ꯁꯥꯟꯅ ꯅꯗꯤ
ꯑꯩꯕꯨ ꯋꯥꯔꯤ ꯁꯥꯅꯤꯡꯕꯒꯤ ꯑꯗꯨꯒ ꯊꯕꯛ ꯇꯧꯔꯤ ꯏꯁꯤꯡ ꯃꯈꫭꯜ ꯃꯌꯥꯝꯁꯤꯒ ꯑꯩꯗꯤ ꯎꯝ ꯅꯥꯀꯣꯡꯁꯤ ꯏ ꯇꯥꯗꯣꯔꯦ ꯅꯪꯒꯤ ꯕꯦꯛꯒ꯭ꯔꯥꯎꯟ ꯅꯣꯏꯁꯤꯅ
ꯂꯣꯏꯔꯅꯤ ꯂꯣꯏꯔꯅꯤ ꯑꯩ ꯂꯧꯊꯣꯛꯀꯦ ꯉꯥꯏꯈꯣ
ꯆ‌ꯩꯆꯥꯅꯤ ꯕꯤꯠ ꯂꯩꯗꯤꯀꯣ ꯑꯗꯨꯃꯥꯏꯅ ꯇꯧꯔꯛꯀꯅꯨ
ꯂꯩꯌ‌ꯦ ꯂꫭꯏꫪ‌ꯦ ꯂꫭꯏꫪ‌ꯦ ꯑꯗꫭ ꯊꯕꯛꯀꯨꯝꯕ ꯂꯩꯇ꯭ꯔꯣ ꯉꯁꯤꯗꯤ
ꯊꯕꯛ ꯂꯩꯇꯦ ꯉꯁꯤ ꯌꯨꯝꯗ ꯑꯗꯨꯝ ꯂꯩꯒꯅꯤ ꯑꯩꯈꯣꯏ ꯅꯦꯅꯦ ꯃꯆꯥ ꯅꯨꯄꯤ ꯑꯃꯒ ꯂꯩ
ꯅꯪꯁꯦ ꯀꯣꯂꯦꯖꯀꯨꯝꯕ ꯀꯥꯕ꯭ꯔꯥ ꯅꯠꯇ꯭ꯔꯒ ꯂꯣꯏ ꯇꯧꯕ
ꯍꯟꯗꯛ ꯁꯤꯛꯁ ꯁꯦꯃꯤꯁꯇꯔ ꯊꯥꯕ ꯂꯣꯏꯔꯒ ꯂꯩ
ꯑꯗꫭ ꯑꯩ ꯏꯌꯥꯔꯄꯤꯁ ꯂꯧꯊꯣꯛꯀ ꯀ‌ꯩꯀꫭ
ꯑꯦꯌꯥꯔꯄꯤꯁ ꯂꯧꯊꯣꯛꯑꫭ ꯑꯗꯨꯒ ꯕꯦꯛꯒ꯭ꯔꯥꯎꯟ ꯃꯈꯣꯟ ꯇꯥꯗꯕ ꯃꯐꯝꯗ ꯇꯨꯃꯤꯟꯅ ꯐꯝꯃꯒ ꯉꯥꯏꯍꯥꯛ ꯋꯥꯔꯤ ꯁꯥꯕ ꯌꯥꯕꯅꯦ ꯀꯔꯤꯅꯣ ꯊꯕꯛ ꯌꯥꯝ ꯆꯤꯜꯂ‌ꯦ ꯃꯤꯅ ꯐꯣꯟ ꯇꯧꯔꯛꯄꯗ
ꯏꯟꯆꯥꯛ ꯁꯥꯡꯗꯣ ꯊꯣꯡꯕ ꯊꯤꯡꯈ꯭ꯔꯦꯕ ꯑꯗꯨ ꯑꯗꯨꯅ ꯆꯥꯛ ꯂꯥꯝꯕꯒꯤ
ꯍꯧꯖꯤꯛꯕꯨ ꯆꯥꯛ ꯌꯦꯟꯁꯥꯡ ꯊꯣꯡꯕ ꯃꯇꯝꯂꯣ ꯉꯁꯥꯏꯅ ꯄꯨꯡ ꯄꯨꯡ ꯇꯔꯨꯛ ꯇꯔꯦꯠꯇ ꯍꯧꯒꯠꯂꯒ ꯊꯣꯡꯒꯗꯕꯗꯨ
ꯉꯁꯥꯏꯗꯗꯤ ꯅꯣꯔꯃꯦꯜ ꯀꯣꯜ ꯇꯧꯕ ꯅꯨꯄꯤꯕꯨ
ꯎ ꯅꯨꯄꯤꯕꯨ ꯋꯥꯔꯤ ꯁꯥꯔꯤꯉꯩꯗ ꯆꯥꯛ ꯊꯣꯡꯕꯒ ꯁꯪꯗ꯭ꯔꯦ ꯁꯤꯅꯤꯅꯦ
ꯌꯥꯝ ꯁꯥꯊꯤꯕ ꯅꯨꯄꯤꯗꯣ ꯑꯗꯨ ꯑꯗꯨꯅ ꯅꯣꯔꯃꯦꯜ ꯀꯣꯜꯗꯁꯨ ꯊꯕꯛꯀꯨꯝꯕ ꯇꯧꯕ ꯌꯥꯗꯕ ꯀꯣꯜ ꯇꯧꯔꯛꯑꯗꯤ
ꯑꯣ ꯅꯨꯄꯤꯅ ꯉꯝꯕ ꯅꯨꯄꯥ ꯑꯣꯏꯔꯦ ꯅꯪꯁꯦ
ꯅꯨꯄꯤꯅ ꯉꯝꯕ ꯅꯨꯄꯥ ꯊꯠ
ꯃꯥꯅꯤ ꯀꯩꯅꯣ ꯑꯗꯨ ꯅ ꯇꯥꯛꯄꯗꯤ ꯅꯨꯄꯤꯅ ꯉꯝꯕ ꯅꯨꯄꯥ ꯍꯥꯏꯕ ꯆꯥꯕꯅꯤ
ꯎꯝ ꯃꯥꯗꯤ ꯁꯨꯒꯔ ꯃꯃꯤ ꯑꯣꯏꯕ
ꯋꯥ ꯄꯩꯁꯥ ꯄꯥꯏꯕꯤ ꯅꯨꯄꯤ ꯀꯣꯏꯅꯤꯅꯦ ꯑꯗꯨ ꯋꯥ ꯅꯪꯁꯦ ꯑꯗꯨꯗꯤ ꯅꯪꯁꯦ ꯒꯣꯜ ꯗꯤꯒꯔ ꯇꯥꯔꯦꯕ ꯑꯗꯨꯗꯤ ꯑꯁ ꯁꯨꯒꯔ ꯃꯃꯤ ꯑꯣꯏꯔꯗꯤ ꯎꯝ ꯅꯦꯅꯦ ꯑꯣꯏꯔꯝꯅꯤ ꯎꯝ ꯁꯥꯔꯤ ꯅꯨꯄꯤ ꯑꯣꯏꯔꯝ ꯗꯥꯎ ꯃꯥꯜꯂꯤꯗ
ꯑꯩ ꯐꯖꯥꯕꯅꯤ ꯍꯦ
ꯐꯖꯕ ꯐꯖꯗꯕ ꯅꯠꯇꯕ ꯑꯔꯤꯕꯤ ꯑꯣꯏꯔꯝꯗꯧ ꯃꯥꯜꯂꯦ ꯍꯥꯏꯕ
ꯅꯠꯇꯦꯗꯥ
ꯑꯣꯢꯔꯝꯒꯅꯤꯗ ꯅꯉꯣꯟꯗꯒꯤꯗꯤ ꯌꯥꯝ ꯆꯍꯤꯗꯣ ꯍꯦꯜꯂꯝꯒꯅꯤꯗ ꯍꯜꯂꯝꯒꯅꯤꯗ
ꯑꯅꯤꯒꯨꯝꯕꯗꯤ ꯀꯩꯅꯣ ꯇꯧꯔꯦ
ꯑꯅꯤ ꯈꯛꯇ ꯑꯣꯏꯔꯝꯃꯣꯏꯗ ꯌꯥꯝ ꯌꯥꯝ ꯂꯝꯒꯅꯤ
ꯊꯥꯖꯕ꯭ꯔꯣꯅꯦ ꯅꯪꯁꯦ ꯑꯩ ꯍꯥꯏ ꯍꯥꯏ ꯍꯧꯖꯤꯛꯇ
ꯍꯣꯢ ꯊꯥꯖꯩꯏ ꯁꯨꯒꯔ ꯃꯤꯃꯤ ꯀꯥꯏ ꯄꯤꯁꯥ ꯄꯤꯁꯥ ꯌꯥꯝ ꯆꯣꯞ ꯍꯣꯏ ꯍꯥꯏ ꯇꯥꯔꯦ ꯑꯗꯨꯗꯤꯅꯦ ꯑꯗꯨꯃꯥꯏꯅ ꯈꯜꯂꯒꯦ ꯑꯩꯗꯤ
ꯐꯥꯒꯤ ꯇꯧꯕꯅꯤ ꯑꯗꯣ ꯎꯝ ꯎꯝ ꯑꯗꯨꯗꯤ ꯑꯦ ꯅꯪꯅꯤꯡ ꯇꯧꯍꯧꯔꯣ
ꯈꯟꯅꯤꯡꯕ ꯈꯟꯖꯔꯣ ꯍꯥꯏꯔꯣ ꯀꯩꯅꯣ ꯀꯩꯅꯣꯝ ꯆꯥꯕ ꯃꯥꯂꯦ
ꯑ ꯑꯁ ꯕꯒ ꯅꯪꯗꯤ ꯑꯩꯒꯤ ꯑꯩꯅ ꯍꯥꯏꯕꯗ ꯋꯥꯗꯣ ꯀꯩꯅꯣ ꯇꯧꯗꯕ ꯑꯗꯨ ꯑꯩꯒꯤ ꯕꯦꯛꯒ꯭ꯔꯥꯎꯟ ꯕꯦꯛꯒ꯭ꯔꯥꯎꯟꯒꯤ ꯅꯣꯏꯁ ꯈꯛꯇ ꯊꯤꯕ ꯌꯥꯔꯦꯍꯦ
ꯊꯤꯕ ꯅꯠꯇꯦ ꯃꯤ ꯇꯥꯔꯤꯁꯤꯕꯨ ꯅꯪꯅ ꯇꯥꯍꯜꯂꯒ ꯑꯩꯒꯤ ꯏꯔꯥꯜꯂꯣ ꯑꯗꯣ ꯅꯪꯅ ꯇꯥꯍꯜꯂꯤꯕ ꯅꯠꯇ꯭ꯔꯣ ꯎꯝ ꯏꯕꯥꯅꯤ ꯈꯅ ꯎꯝ ꯅꯪ ꯅꯪ ꯅꯪꯅꯦ ꯍꯧꯖꯤꯛ ꯂꯩꯃꯤꯟꯅꯔꯝꯃꯗꯤ ꯐꯨ ꯐꯨꯒꯅꯤ ꯅꯃꯥꯏꯗ ꯀꯤꯟ ꯀꯤꯟ ꯆꯥꯅꯤ ꯅꯪ
ꯅꯨꯡꯁꯤ ꯍꯗ꯭ꯔꯤꯉꯩꯗ ꯑꯃꯨꯛꯀ ꯇꯧꯔꯦꯅꯦ ꯑꯩꯈꯣꯏꯅꯤ
ꯀꯔꯤ
ꯑꯗꯨꯗꯤ ꯑꯩꯈꯣꯏꯅꯤꯗꯤ ꯄꯔꯤꯛꯑꯞ ꯇꯧꯔꯁꯤꯀ ꯑꯃꯨꯛꯀ
ꯀꯔꯤ ꯕ꯭ꯔꯦꯀ ꯇ ꯎ ꯍꯧꯖꯤꯛꯅ ꯅꯁꯦ ꯂꯥꯁꯅꯦꯍ ꯅꯅ ꯅꯠꯇꯦ ꯅꯪꯅ ꯍꯥꯏꯕ ꯅꯠꯇꯕ ꯑꯁꯤ ꯀꯣꯅ ꯂꯅꯦ ꯃ ꯑꯃꯨꯛꯀ ꯇꯧꯔꯔꯣꯏ ꯍꯥꯏꯕ
ꯑꯍꯍ ꯎꯝ ꯑꯗꯣ ꯐꯒꯗꯕꯅꯦ ꯑꯗꯣ ꯅꯪꯒꯤ ꯅꯪꯒꯤ ꯚꯣꯏꯁꯇꯣ ꯑꯩꯒꯤ ꯏꯃꯥꯟꯅꯕꯤ ꯆꯞ ꯃꯥꯟꯅꯩ ꯃꯥꯁꯨ ꯑꯦꯛꯁꯇ꯭ꯔꯣꯄꯔꯠ ꯑꯣꯏꯌꯦ ꯃꯥꯁꯦꯀꯣ
ꯌꯥꯝ ꯌꯥꯝ ꯃꯥꯜꯂꯦ ꯑꯗꯨꯒ ꯍꯥꯏꯗꯤ ꯑꯗꯨꯝ ꯐꯠ ꯐꯠ ꯑꯗꯨꯒ ꯁꯣꯔꯠ ꯇꯦꯝꯄꯣꯜꯁꯨ ꯑꯣꯏꯌꯦꯕꯀꯣ ꯑꯗꯨꯝ ꯑꯣ ꯚꯣꯏꯁꯁꯨ ꯆꯞ ꯃꯥꯟꯅꯩ ꯑꯗꯣ ꯅꯪ ꯕꯧ ꯕꯧ ꯌꯦꯡꯗ꯭ꯔꯣ ꯉꯔꯥꯡ
ꯑ ꯏ ꯀꯥꯔꯛꯀꯗꯣꯔꯦ ꯁꯣꯝꯗ ꯑꯉꯥꯡ ꯑꯃ ꯂꯩꯕꯁꯦ ꯆꯍꯤ ꯌꯥꯝ ꯅꯤꯔꯦꯗ
ꯣ ꯌꯦꯡ ꯑꯥ
ꯌꯦꯡꯒꯦ ꯇꯥꯎꯕꯅꯦ ꯑꯗꯣ ꯇꯨꯝꯅꯤꯡꯉꯕ
ꯌꯦꯡꯗ꯭ꯔꯁꯨ ꯅꯪ ꯅꯪꯗꯤ ꯔꯣꯅꯦꯜꯗꯣꯕꯨ ꯁꯞꯄꯣꯔꯠ ꯇꯧꯕ꯭ꯔꯥ
ꯃꯥꯅꯦꯍ
ꯑ ꯁꯤꯔꯦꯗꯅ
ꯁꯤꯔꯁꯨ ꯑꯗꯨꯝ ꯁꯤꯗꯦꯗ
ꯑꯩꯗꯤ ꯑꯥꯔꯖꯦꯟꯇꯤꯅꯥꯅꯤ
ꯇꯥꯔꯦ
ꯎꯝ
ꯅꯅꯦꯒꯤ ꯆꯥꯅꯨ ꯕꯤꯁꯤꯗꯂ ꯌꯥꯕ ꯑꯣ ꯂꯝ ꯌꯥꯝ ꯍꯦꯟꯕ ꯃꯆꯤꯟ ꯈꯣꯀꯟ ꯑꯃ
ꯅꯣꯏ ꯅꯣꯏꯒꯤ ꯁꯝꯃꯔ ꯕ꯭ꯔꯦꯛ ꯂꯣꯏꯈ꯭ꯔꯕꯣ
ꯑꯩꯒꯤꯗꯤ ꯀꯩꯝ ꯂꯩꯇꯦ ꯌꯨꯝꯗ ꯁꯨꯝ ꯂꯩꯖꯕꯅꯦ ꯑꯦꯛꯖꯥꯝ ꯊꯥꯕ ꯂꯣꯏ ꯐꯔꯦ ꯌꯨꯝꯗꯨ ꯂꯩ
ꯑꯥ
ꯑꯗꯣ ꯅꯪꯒꯤ ꯀꯩꯅꯣ ꯂꯣꯏꯕ ꯃꯇꯝꯗ ꯃꯄꯥꯟꯒꯨꯝꯕ ꯆꯠꯀꯦ ꯈꯟꯕ꯭ꯔꯥ ꯅꯠꯇ꯭ꯔꯒ ꯑꯗꯨꯝ ꯁꯣꯏꯗꯥ
ꯍꯥꯏꯗꯣꯛꯑꯣꯏ ꯍꯥꯏꯗꯣꯛꯄ ꯌꯥꯗꯦ
ꯑ
ꯀꯣꯏꯕ ꯆꯠꯇꯣꯏꯅꯦ ꯀꯣꯏꯕ ꯈꯛꯇꯅꯦ ꯑꯩꯅ ꯄꯥꯝꯕꯁꯦ
ꯀꯦꯝꯄꯤꯡꯒꯨꯝꯕ ꯄꯥꯝꯕ꯭ꯔꯥ ꯅꯪ
ꯄꯥꯝꯃꯦ ꯍꯣꯏ ꯅꯨꯄꯤ ꯃꯁꯦꯟ ꯆꯠꯄꯗꯣ ꯅꯨꯄꯥ ꯅꯨꯄꯥ ꯌꯥꯎ ꯇꯕꯤ
ꯑꯦꯂ ꯌꯥꯔꯣꯏ ꯑꯗꯨꯗꯤ ꯀꯦꯝꯄꯤꯡ ꯀꯦꯝꯄꯤꯡ ꯍꯥꯏꯗꯤ ꯑꯩ ꯅꯨꯡꯉꯥꯏꯕꯅꯤ ꯅꯣꯏ ꯀꯦꯝꯄꯤꯡ ꯆꯠꯔꯒ ꯅꯨꯄꯥ ꯌꯔꯗꯤ ꯅꯨꯡꯗꯥꯡꯗ ꯀꯔꯤ ꯀꯔꯤ ꯇꯧꯅꯤ
ꯍꯥꯏꯗꯤ ꯅꯄꯥ ꯍꯥꯏꯁꯦ ꯀꯣꯏꯅꯕ ꯃꯤ ꯌꯥꯎꯔꯣꯏꯗꯕ ꯇꯤꯟꯅꯕ ꯃꯤ ꯌꯥꯎꯒꯗꯕ ꯑ ꯀꯔꯤ ꯍꯥꯏꯅꯤ ꯑꯗꯨꯝꯕꯗꯤ ꯌꯥꯎꯕꯗꯤ ꯍꯩꯅꯗꯦꯕ
ꯎꯝ ꯅꯨꯡꯁꯤꯅꯕ
ꯅꯨꯡꯁꯤꯅꯕ ꯌꯥ ꯌꯥꯎꯔꯗꯤ ꯍꯩꯅꯗꯦ ꯑꯗꯨ ꯅꯠꯇꯕꯤꯗ ꯐ꯭ꯔꯤ ꯑꯦꯟ ꯐ꯭ꯔꯦꯡ ꯑꯣꯏꯕ ꯃꯤ ꯀꯣ ꯀꯩꯁꯨꯝ ꯈꯟꯗꯕ ꯅꯨꯡꯉꯥꯏꯕ ꯆꯤꯕ ꯅꯨꯡꯉꯥꯏꯕꯗꯣ ꯃꯤꯉꯣꯟꯗꯁꯨ ꯀꯩ ꯑꯦꯗꯚꯇꯦꯖ ꯂꯧꯗꯕ ꯑꯗꯨꯃꯥꯏꯅ ꯂꯩꯌꯦꯕꯗꯣ ꯍꯥꯏꯗꯤ ꯅꯨꯄꯥꯁꯦ ꯈꯔꯗꯤ ꯐꯠꯇꯕꯁꯨ ꯂꯩꯗꯦꯅ ꯅꯨꯡꯁꯤꯠ ꯇꯔꯁꯨ ꯑꯗꯨꯝꯕ ꯌꯥꯎꯗꯕꯗꯣ ꯑꯗꯨꯗꯤ ꯌꯥꯏ ꯅꯠꯇ꯭ꯔꯗꯤ ꯇꯜꯂꯦ ꯀꯦꯝꯄꯤꯡ ꯆꯠꯂꯤꯅꯤꯅ ꯑꯃꯨꯛ ꯃꯣꯏ ꯄꯠꯅ ꯄꯠꯅꯔꯃꯨꯛ ꯆꯠꯈ꯭ꯔꯗꯤ ꯀꯃꯥꯏ ꯅꯨꯡꯉꯥꯏꯒꯅꯤ
ꯎꯝ ꯍꯣꯏ ꯍꯣꯏ ꯃꯥ ꯃꯥꯅꯦ ꯑꯩ ꯑꯩꯅ ꯍꯥꯏꯕꯗꯤ ꯐ꯭ꯔꯦꯟ ꯁꯥꯔꯀꯜꯗ ꯀꯣ